ꯍꯜꯂꯣ ꯍꯜꯂꯣ
ꯍꯜꯂꯥꯎ
ꯇꯥꯕꯣ
ꯇꯥꯏꯍꯦ
ꯀꯔꯤ ꯅꯣꯛ ꯌꯥꯝ ꯄꯠ ꯄꯠ ꯀꯔ꯭ꯤꯁꯁꯨ ꯇꯧꯗꯦ ꯄꯥꯏꯈꯠꯄꯗꯣ ꯌꯥꯝ ꯀꯨꯏꯈ꯭ꯔꯦꯗ
ꯑꯩꯒꯤ ꯅꯦꯠꯋꯥꯛ ꯅꯨꯉꯥꯏꯇꯦꯅꯦ ꯕꯦꯝꯃ
ꯅꯪ ꯋꯥꯏꯐꯥꯏ ꯄꯥꯏꯗꯕ꯭ꯔꯥ ꯅꯣꯏꯒꯤ ꯀꯩꯅꯣꯗ ꯋꯥꯏꯐꯥꯏ ꯂꯩꯇꯦ
ꯋꯥꯏꯐꯥꯏ ꯄꯥꯏꯔꯁꯨ ꯅꯨꯡꯉꯥꯏꯇꯦ ꯍꯨꯖꯤꯛ ꯀꯥꯟꯗꯤ ꯅꯍꯥꯟꯒ ꯃꯅ ꯗꯔ꯭ꯦ
ꯅꯣꯏ ꯐꯥꯏ ꯅꯠꯇꯕꯤꯗ ꯅꯪꯒꯤ ꯀ ꯎꯝ ꯏꯟꯇꯔꯅꯦꯠꯇ ꯑꯣꯏꯅ ꯄꯥꯏꯌꯣꯅ ꯑꯗꯨꯗꯤ
ꯑꯩꯒꯤꯗꯣ ꯖꯤꯑꯣꯗ ꯕꯦꯂꯦꯟꯁ ꯌꯥꯎꯗ꯭ꯔꯦꯕ ꯕꯣꯗꯥꯗ ꯀꯥꯞꯄꯗꯣ ꯕꯣꯗꯥꯗꯤ ꯌꯥꯗꯦꯕ ꯁꯤ ꯗꯨꯀꯥꯟꯗꯗꯤ
ꯑꯣ ꯑꯦꯕꯣꯗ ꯄꯥꯏꯕ ꯌꯥꯕ꯭ꯔꯥꯅꯦ ꯏꯟꯇꯔꯅꯦꯠ
ꯌꯥꯏꯅꯥ
ꯅꯨꯡꯉꯥꯏꯕ꯭ꯔꯣ
ꯅꯨꯡꯉꯥꯏ ꯗꯨ ꯌꯨꯝꯗꯗꯤ ꯅꯨꯡꯉꯥꯏꯌꯦ ꯑꯁꯤ ꯗꯨꯀꯥꯟꯗ ꯅꯨꯡꯉꯥꯏꯇꯕ ꯋꯥꯅꯦ
ꯀꯁꯇꯃꯔ ꯂꯥꯛꯇꯕ꯭ꯔ ꯉꯁꯤꯗꯤ
ꯈꯔ ꯂꯥꯛꯑꯦ ꯌꯥꯝ ꯃꯔꯤ ꯂꯥꯛꯇꯦꯗ ꯁꯥꯔ ꯀꯥꯟꯗ ꯀꯃꯥꯏꯅ ꯃꯤ ꯂꯥꯛꯀꯅꯤ
ꯌꯥꯝ ꯁꯥꯔꯕ꯭ꯔꯥꯅꯦ
ꯊꯥꯏꯌꯦ ꯅꯣꯏꯁꯨ ꯁꯥꯕ꯭ꯔꯣ
ꯉꯁꯤꯗꯤ ꯑꯈꯣꯏꯗꯤ ꯅꯣꯡ ꯆꯨꯕꯒꯤ ꯈꯔ ꯏꯪꯉꯦ
ꯑꯣ
ꯆꯨꯗꯕ꯭ꯔꯣ ꯅꯣꯏꯗ
ꯇꯨꯗꯦꯗ ꯑꯗꯨꯗꯤ ꯑꯈꯣꯏꯗꯤ ꯅꯨꯡꯊꯤꯟ ꯌꯧꯒꯨꯝꯕ ꯅꯣꯡꯄꯥꯛꯛꯅ ꯆꯨꯗꯦ ꯅꯨꯡꯗꯥꯟꯅꯒꯨꯝꯅ ꯆꯨꯝꯅꯦ
ꯉꯁꯤ ꯅꯨꯡꯁꯤꯠ ꯀꯟꯅ ꯁꯤꯠꯂꯒ ꯅꯣꯡ ꯆꯨꯔ ꯉꯁꯤꯗꯨꯒꯤ ꯈꯔ ꯏꯪꯉꯦ
ꯅꯨꯡꯉꯥꯏꯔꯝꯒꯅꯤꯅꯦ ꯑꯗꯨꯗꯤ ꯅꯣꯡ ꯆꯨꯔꯗꯤ
ꯍꯣꯏ ꯏꯪꯕꯒꯤ ꯅꯨꯡꯉꯥꯏꯔꯦ ꯉꯁꯤꯒꯤ ꯈꯔ ꯎꯝ ꯀꯩꯅꯣ ꯅꯣꯡꯁꯨ ꯈꯔ ꯃꯝꯕꯒꯤꯀꯣ ꯃꯪ ꯆꯁꯨ ꯊ ꯅꯨꯡꯉꯥꯏ ꯉꯁꯤꯒꯤ ꯋꯦꯗꯔꯒꯨꯝꯕꯗꯤ
ꯏꯆꯦ ꯂꯨꯁꯤ ꯑꯩꯈꯣꯏꯒꯤꯗꯤꯗꯥ ꯆꯠꯈ꯭ꯔꯕ꯭ꯔꯣ ꯂꯥꯛꯇꯕ꯭ꯔꯣ ꯉꯁꯤꯗꯤ
ꯑ ꯊꯕꯛ ꯆꯠꯈ꯭ꯔꯦ ꯊꯕꯛ ꯁꯨꯕ ꯍꯧꯔꯦ ꯃꯤꯗꯤ
ꯑꯣ ꯀꯔꯤ ꯊꯕꯛ ꯇꯧꯕ꯭ꯔꯣ
ꯔꯤꯁꯦꯞꯁꯟ ꯔꯤꯁꯦꯞꯁꯅꯤꯁ ꯑꯣꯏꯔꯒ ꯂꯩꯔꯦ
ꯑꯣ ꯔꯦꯁꯥꯏꯝꯗ ꯆꯠꯇ꯭ꯔꯣꯛ
ꯅꯠꯇꯦ ꯄꯥꯂꯔꯗ ꯔꯤꯁꯦꯞꯁꯟ ꯑꯣꯏꯔꯦ ꯎ ꯄꯥꯂꯔꯗ ꯔꯤꯁꯦꯞꯁꯅꯤꯁ ꯑꯣꯏꯕ ꯃꯥꯜꯂꯦ
ꯑꯣ ꯃꯣꯏ ꯁꯤ ꯀꯌꯥ ꯄꯤꯅꯤ ꯍꯥꯏꯕ꯭ꯔꯣ
ꯈꯪꯗꯦ ꯇ꯭ꯋꯦꯟꯇꯤꯒꯨꯝꯕꯗꯤ ꯄꯤꯒꯦ ꯍꯥꯏꯌꯦꯦ ꯍꯥꯏꯌꯦ ꯑꯗꯣ ꯄꯤꯒꯦꯔꯥ ꯄꯤꯔꯣꯏꯔꯥ ꯈꯪꯗꯦ
ꯎ ꯔꯤꯁꯦꯞꯁꯟ ꯇꯧꯁꯦ ꯌꯥꯝ ꯋꯥꯏꯦ ꯍꯥꯏꯌꯦꯦ ꯃꯄꯥꯟꯗꯗꯤ ꯁꯤꯗꯤꯒ ꯃꯥꯟꯅꯗꯦ ꯍꯥꯏꯑ
ꯍꯝ ꯔꯦꯁꯇꯨꯔꯦꯟꯒꯤ ꯅꯍꯥꯟ ꯏꯕꯥꯅꯤ ꯔꯤꯁꯦꯞꯁꯟꯒꯤ ꯑꯃ ꯆꯠꯄꯅꯦ ꯑꯗꯨ ꯅꯃꯤꯠꯇ ꯏꯕꯥꯅꯤꯒꯤ ꯔꯤꯖꯨꯝꯗꯣ ꯌꯦꯡ ꯀꯩꯅꯣ ꯑꯣꯟꯂꯥꯏꯟꯗꯗꯤ ꯊꯥꯕꯤꯈ꯭ꯔꯦ ꯑꯗꯨꯕꯨ ꯍꯥꯔꯠ ꯀꯣꯄꯤ ꯄꯨꯔꯛꯇꯕ ꯑꯗꯨꯒꯤ ꯁꯔꯕꯥꯔ ꯁꯔꯕꯥꯔ ꯗꯨꯀꯥꯟꯁꯤ ꯊꯗ ꯊꯤꯕꯗ ꯂꯣꯏꯔꯦ ꯐꯪꯗꯕ ꯀꯔꯤꯁꯨ ꯑꯌꯥ ꯀꯔꯤꯒꯤꯅꯣ ꯈꯪꯗꯦ ꯃꯣꯏꯒꯤ ꯑꯣꯐꯤꯁ ꯃꯅꯥꯛ ꯃꯅꯥꯛꯇ ꯁꯦꯕꯔꯒꯨꯝꯕꯗꯨꯣ ꯂꯩꯕ ꯌꯥꯗꯕ꯭ꯔꯥ ꯈꯪꯗꯦ ꯑꯩꯈꯣꯏꯗꯤ ꯊꯣꯛꯑꯒ ꯑꯗꯨꯝ ꯁꯕꯔ ꯗꯨꯀꯥꯟ ꯑꯗꯨꯝ ꯂꯩꯌꯦꯦꯅ
ꯍꯣꯏ꯫
ꯃꯣꯏꯗꯤ ꯂꯥꯞ ꯂꯥꯞ ꯂꯥꯞꯅ ꯈꯪꯗꯦ
ꯃꯥꯅꯦ ꯒꯥꯔꯤ ꯂꯩꯔꯗꯤ ꯐꯥꯗꯕ ꯒꯥꯔꯤ ꯂꯩ ꯇꯥꯕꯅ ꯀꯣ
ꯑꯗꯨꯒꯤ ꯈꯣꯡꯅ ꯆꯠꯂꯁꯨ ꯆꯠꯄ ꯎ ꯆꯠꯄꯗꯤ ꯉꯝꯃꯦ ꯑꯗꯨꯕꯨ ꯅꯨꯡꯁꯥꯅ ꯌꯥꯗꯕ
ꯎꯝ
ꯑꯣꯛꯇꯣꯒꯨꯝꯕ ꯀꯩꯅꯣ ꯆꯠꯀꯦ ꯍꯥꯏꯔꯗꯤ ꯕꯨꯛ ꯑꯃꯨꯛꯀ ꯇꯧꯒꯅꯦꯕ ꯕꯨꯛ ꯇꯧꯕꯗꯣ ꯄꯩꯁꯥ ꯌꯥꯝ ꯆꯪꯉꯦꯕ
ꯑ ꯁꯨꯃꯥꯏꯅ ꯇꯧꯋꯦ ꯍꯥꯏ ꯅꯍꯥꯟ ꯑꯩꯒꯤ ꯅꯨꯄꯥ ꯂꯩꯔꯝꯕꯗ ꯁꯨꯃꯥꯏꯅ ꯇꯧ ꯇꯏ ꯍꯥꯏꯌꯦꯑꯌꯦ ꯑꯗꯣ ꯎꯝ ꯇꯦꯛꯁꯤꯒꯨꯝꯕ ꯑꯗꯨꯒꯨꯝꯕ ꯑꯗꯨꯒꯨꯝꯕꯗꯤ ꯇꯥꯡꯉꯦ ꯍꯥꯏꯌꯦ ꯇꯦꯛꯁꯤ ꯅꯠꯇꯕ ꯀꯔꯤꯔꯥ ꯑꯗꯨ ꯥꯏꯒꯨꯝꯃꯁ ꯂꯩꯑꯌꯦ ꯍꯥꯏꯌꯦꯑꯌꯦ
ꯑ ꯍꯣꯏ ꯍꯣꯏ ꯂꯩꯥꯏꯌꯦ ꯑꯦꯞꯁꯇ ꯑꯗꯨꯝ ꯕꯨꯛ ꯇꯧꯕꯅꯦꯕ ꯎꯕꯔ ꯎꯕꯔꯒꯨꯝꯕ ꯀꯩꯅꯣꯒꯨꯝꯕ ꯑꯦꯞꯁ ꯂꯩꯌꯦꯕ ꯗꯒꯤ ꯕꯨꯛ ꯇꯧꯅꯤꯡꯉꯥꯏ ꯗꯨ ꯒꯨꯝꯕꯗꫭ ꯇꯥꯎꯖꯟ ꯑꯩꯈꯣꯏꯒꯤ ꯂꯣꯀꯦꯁꯟ ꯀꯩꯅꯣ ꯇꯧꯔꯗꯤ ꯃꯣꯏꯅ ꯂꯧꯕ ꯂꯥꯛ ꯀꯅꯦꯕꯥ
ꯎꯝ
ꯑꯗꯨꯒ ꯑꯩꯈꯣꯏꯒꯤ ꯆꯩꯠ ꯀꯗꯕ ꯃꯐꯝꯗꯣ ꯊꯤꯟꯕꯤꯒꯅꯦꯕ ꯃꯣꯏꯅ ꯑꯌꯥ
ꯀꯔꯤ ꯅꯨꯃꯤꯠꯅ ꯊꯕꯛ ꯍꯥꯥꯎ ꯈꯔ ꯕ꯭ꯔꯣ
ꯀꯅꯥꯔ ꯆꯦ ꯂꯨꯁꯤꯔꯥ
ꯍꫭꯏ
ꯃꯥꯗꯤ ꯈꯪꯗꯦ ꯀꯔꯤ ꯅꯨꯃꯤꯠ ꯇꯔꯥ ꯅꯨꯃꯤꯠ ꯑꯥ ꯅꯨꯃꯤꯠ ꯑꯍꯨꯝ ꯃꯔꯤꯗꯤ ꯁꯨꯈ꯭ꯔꯕ ꯃꯥꯜꯂꯦꯗ
ꯑꯣ ꯅꯨꯡꯉꯥꯏꯌꯦ ꯍꯥꯏꯕ꯭ꯔꯣ
ꯗꯨꯝ ꯃꯤ ꯌꯥꯝ ꯄꯥꯛ ꯎꯝ ꯄꯥꯛꯇꯤ ꯂꯥꯛꯇꯕ ꯃꯥꯜꯂꯦꯗ ꯃꯣꯏꯒꯤ ꯀꯩꯅꯣꯗ ꯑꯗꯨꯝ ꯅꯨꯡꯗꯤ ꯅꯨꯡꯉꯥꯏꯕ ꯃꯥꯜꯂꯦ ꯃꯤꯗꯤ ꯊꯕꯛ ꯑ ꯅꯨ ꯃꯥ ꯅꯨꯃꯤꯠ ꯑꯃ ꯑꯅꯤ ꯈꯛꯇ ꯇꯧꯕꯤꯔꯒ ꯃꯤꯗꯤ ꯁꯝꯊꯤꯡ ꯁꯝꯊꯤꯡ ꯍꯟꯗ꯭ꯔꯦꯠꯅꯦ
ꯑꯁ ꯅꯨꯡꯉꯥꯏꯅꯦ ꯑꯗꯨꯝ ꯐ꯭ꯔꯤꯇꯤꯡ ꯍꯥꯟꯕꯒꯤꯔꯣ
ꯈꯪꯗꯦ ꯐꯤ ꯇꯤꯡꯍꯟꯕꯒꯤꯔ ꯀꯔꯤꯒꯤꯔꯥ ꯍꯪꯕꯤꯗꯦ ꯑꯩꯁꯨ
ꯑꯣ ꯍꯪꯕ ꯌꯥꯗ ꯗ꯭ꯔꫭ
ꯐꯥꯔꯒꯨꯝꯕ ꯈꯔ ꯄꯤꯕꯒꯤꯔꯥ ꯃꯣꯏ ꯀꯩꯅꯣ ꯑꯣꯏꯕꯒꯤ
ꯏꯁ ꯃꯥꯗꯤ ꯁꯝ ꯇꯤꯡꯍꯟꯗ꯭ꯔꯦ ꯃꯥꯒꯤ ꯁꯝꯗꯤ ꯇ꯭ꯔꯦꯠ ꯑꯣꯏꯕ꯭ꯔꯝꯒꯅꯤꯗ
ꯑꯠ ꯑꯣꯏꯗꯦ ꯈꫭꯏꯌꯦ ꯃꯥꯏꯒꯤ ꯁꯝꯗꫭ ꯈꫭꯏꯕꯅꯦ ꯗꯣ ꯁꯇ꯭ꯔꯦꯠ ꯑꯣꯏꯍꯟꯕꯤ ꯑꫭꯏꯍꯟꯈ꯭ꯔꯕꯒꯤ ꯍꯧꯖꯤꯛꯀꯥꯟꯗꯤ ꯐꯖ ꯊꯣꯛꯈ꯭ꯔꯦ ꯃꯤꯗꯤ
ꯌꯥꯗ꯭ꯔꯦꯅꯦ ꯗꯨꯗꯤ
ꯄꯤꯁꯛ ꯄꯤꯛꯑꯒ
ꯑꯗꯨ ꯅꯍꯥꯟꯗ ꯁꯦꯝꯅ ꯃꯤꯡꯁꯦꯟꯅꯤ ꯍꯥꯏꯔꯒ ꯅꯨꯡꯁꯤꯅ ꯄꯤꯛꯄ꯭ꯔꯥ ꯑꯩꯅ ꯄꯤꯛꯄ꯭ꯔꯥ ꯍꯥꯏꯌꯦ ꯑꯩꯅ ꯂꯨꯁꯤꯅ ꯄꯤꯛ ꯃꯥꯅ ꯅꯪꯗꯤ ꯈ꯭ꯔ ꯆꯥꯎꯏꯗ ꯍꯥꯏꯕꯒꯤ ꯏꯆꯤꯟ ꯊꯅꯣ ꯍꯥꯏꯌꯦ ꯍꯥꯏ ꯕ꯭ꯔꫭ
ꯃꯥꯟꯅꯔꯝꯒꯅꯤꯗ ꯑꯗꯨꯕꯨ ꯑꯃꯅ ꯈꯔ ꯅꯣꯏꯕ ꯃꯥꯅ ꯀꯪꯕ ꯑꯣꯏꯔꯝꯒꯅꯤꯗ
ꯗ꯭ꯁ ꯊꯝꯗꯤ ꯃꯊꯟꯒꯨꯝ ꯑꯃꯁꯨ ꯂꯩꯥꯏꯕꯒꯤꯀꯣ ꯃꯥꯕꯨꯗꯤ ꯈꯔ ꯆꯥꯎꯅ ꯎꯋꯦꯕ ꯉꯁꯤ ꯑꯩꯈꯣꯏꯗꯤ ꯌꯥꯝ ꯄꯤꯛꯅ ꯎꯑꯦꯕ
ꯀꯔꯤꯁꯨ ꯂꯩꯇ꯭ꯔꯦ ꯆꯦꯡꯕ ꯀꯔꯤꯁꯨ ꯂꯩꯇꯦ ꯑꯗꯨꯗ ꯃꯥꯒꯤ ꯁꯝ ꯁꯥꯡꯕ
ꯑꯥ ꯃꯥꯒꯤ ꯁꯝ ꯁꯥꯡꯈ꯭ꯔꯕ꯭ꯔꯣ ꯌꯥꯝ ꯁꯥꯡꯈ꯭ꯔꯕ꯭ꯔꯣ
ꯌꯥꯝ ꯁꯥꯡꯈ꯭ꯔꯦ ꯁꯝꯈꯛ ꯑꯣꯏꯔꯦ ꯎ ꯅꯦ ꯃꯥꯒꯤꯦ ꯀꯩꯅꯣꯗ ꯁꯝ ꯈꯔ ꯆ ꯉꯥꯏꯔꯦ
ꯎꯝ ꯅꯪꯦꯅꯦ ꯅ ꯄꯥ ꯑꯅꯤ ꯊꯕꯛ ꯇꯧꯕ ꯍꯧꯥꯎ ꯐ꯭ꯔꯔꯕ꯭ꯔꯣ ꯀꯃꯥꯏ ꯇꯕ꯭ꯔꯣ ꯃꯣꯏꯅꯦꯗꯤ
ꯇꯧꯗ꯭ꯔꯤ ꯑꯗꯨꯕꯨ ꯄꯦꯛꯀꯤꯡꯒꯤ ꯀꯩꯅꯣꯗ ꯇꯧꯅꯤꯡꯉꯥꯏ ꯍꯥꯏꯕꯤꯕꯅꯦ
ꯑꯥ
ꯔ ꯎꯕꯨꯗꯤꯁꯇꯔꯤ ꯑꯩꯈꯣꯏ ꯔꯣꯡꯃꯨ ꯅꯨꯄꯥ ꯑꯃ ꯂꯀꯥꯎ ꯂꯅꯨꯡꯀꯥꯎꯗꯒꯤ ꯑꯃ ꯅꯨꯄꯥ ꯑꯃ ꯂꯩꯌꯦ ꯍꯥꯏ ꯊꯕꯛ ꯂꯧꯕ ꯃꯇꯝꯗ ꯑꯗꯨꯗ ꯍꯥꯡꯉꯒ ꯇꯧꯅꯤꯡꯉꯥꯏ ꯇꯧꯑꯣ ꯍꯥꯏꯅꯗꯤꯦ ꯍꯥꯏꯕꯅꯦ ꯑꯗꯣ ꯈꯪꯗꯦ
ꯎꯝ ꯅꯗ꯭ꯔꯗ ꯌꯦ ꯇ ꯑꯗꯨꯗ꯭ꯔꯦꯗ
ꯎꯝ
ꯅꯪꯁꯔꯤꯗꯗ ꯀꯦꯗꯣ ꯐꯪꯒꯣ
ꯍꯪꯗꯦ ꯀꯌꯥꯗ ꯄꯤꯒꯦꯔꯥ ꯗꯨꯀꯥꯟꯁꯨ ꯄꯣꯠ ꯁꯤꯠꯇꯕꯅꯤꯅ ꯁꯤꯂꯔꯤꯁꯨ ꯂꯧꯅꯤꯡꯉꯥꯏ ꯀꯥꯏꯈꯔꯦꯗ
ꯑꯁꯦ ꯑꯗꯨꯗꯤ ꯃꯣꯏꯅ ꯄꯤꯐꯝ ꯊꯣꯛꯇ ꯐꯔ ꯇꯤꯔꯒꯜ ꯑꯣꯏꯔꯅ ꯅꯪꯒꯤ ꯊꯕꯛ ꯑꯇꯣꯞꯄ ꯊꯤꯗꯕ꯭ꯔꯣ
ꯁꯤꯤꯗꯦ ꯑꯗꯨꯒꯤ ꯏꯃꯥꯟꯅꯕꯤꯅ ꯑꯩꯗꯤ ꯅꯦꯛꯁ ꯃꯟꯗ ꯑꯣꯏꯅ ꯏꯟꯇꯔꯚꯤꯌꯨ ꯆꯒꯦ ꯍꯥꯏꯕ ꯑꯗꯨꯝ ꯁꯤꯗ ꯇꯧꯔꯒ ꯏꯟꯇꯔꯚꯤꯌꯨꯗꯣ ꯂꯥꯎꯈ꯭ꯔꯣ ꯑꯗꯨꯒ ꯑꯗꯨꯝ ꯑꯣꯐꯔ ꯂꯦꯇꯔ ꯄꯤꯕꯗꯣ ꯉꯥꯏꯒꯅꯤ ꯑꯗꯨ ꯅꯨꯃꯤꯠ ꯈꯔꯗꯤ ꯑꯗꯨꯝ ꯉꯥꯏꯒꯅꯤ ꯊꯔꯒꯔꯦꯇꯔꯔꯣ ꯑꯗꯨꯒ ꯅꯦꯛꯁ ꯃꯟ ꯍꯦꯛꯄꯒ ꯊꯕꯛ ꯖꯣꯏꯟ ꯇꯧꯔꯣ ꯍꯥꯏꯅ ꯍꯥꯏꯕ ꯀꯣꯜ ꯁꯦꯟꯇꯔꯗꯀꯣ ꯑꯗꯨ ꯀꯣꯜ ꯁꯦꯟꯇꯔꯗ ꯇꯧꯒ ꯇꯧꯕꯗꯣ ꯑꯁ ꯅꯨꯡꯗꯥꯡꯗ ꯀꯩꯅꯣ ꯇꯧꯕ ꯅꯨꯡꯗꯥꯡꯗ ꯈꯛꯇ ꯑꯣꯏꯕꯒꯤ
ꯎꯝ ꯑ ꯅꯨꯡꯉꯥꯏꯈꯔꯣ ꯅꯪ
ꯈꯪꯗꯦ ꯎ ꯁꯤꯂꯔꯤꯒꯤ ꯃꯇꯨꯡ ꯏꯜꯂꯒꯦꯡ ꯁꯤꯂꯔꯤꯒꯤ ꯀꯩꯅꯣꯗ ꯌꯦꯡꯕ ꯇꯥꯔꯦ
ꯍꯣꯛ ꯁꯦꯟꯇꯔ ꯇꯧꯔꯗꯤ ꯅꯪꯗꯤ ꯌꯥꯝ ꯀꯥꯡꯒꯅꯤꯅꯦ ꯌꯝ ꯀꯪꯈꯅꯤ ꯁꯤꯛꯁ
ꯏꯃꯥꯟꯅꯕꯤ ꯀꯥꯡꯗꯦ ꯃꯥ ꯑꯗꯨꯝ ꯅꯣꯏꯔꯒ ꯂꯩꯌꯦ ꯀꯩꯅꯣ ꯇꯧꯕꯗꯣ ꯄꯨꯡ ꯇꯔꯥꯗꯒꯤ ꯆꯠꯂꯅꯤ ꯑꯗꯨꯒ ꯅꯨꯡꯗꯥꯡ ꯄꯨꯡ ꯇꯔꯥꯗ ꯆꯠꯂꯒ ꯑꯌꯨꯛ ꯄꯨꯡ ꯁꯚꯦꯟꯗ ꯍꯜꯂꯛꯑꯅꯦꯕ
ꯎꯝ
ꯑꯗꯨꯒꯤ ꯃꯥ ꯀꯥꯡꯗꯦꯗ ꯇ ꯆꯠꯂꯒꯂ ꯁ ꯎꯝ ꯥꯡꯗ ꯈꯛꯇ ꯑꯣꯏꯕꯒꯤ ꯇꯨꯝꯕ ꯐꯪꯕ꯭ꯔꯥ ꯐꯪꯗꯕ꯭ꯔꯥ ꯅꯍꯥꯟꯗ ꯒꯨꯗ ꯅꯥꯏꯠ ꯈ ꯍꯥꯏꯕꯤꯕꯒꯦ ꯎꯝ ꯒꯨꯗ ꯅꯥꯏꯠ ꯑꯣꯏꯔꯅꯤ ꯍ
ꯃꯥꯥꯡ ꯃꯥꯥꯡ ꯁꯔꯤꯗꯛ ꯏꯦ ꯍꯥꯏꯕ꯭ꯔꯣ
ꯇ꯭ꯋꯦꯟꯇꯤ ꯄ꯭ꯂꯁꯇꯤ ꯄꯤꯕ ꯃꯥꯜꯂꯦ ꯑꯗꯨꯕꯨꯣꯒ ꯏꯟꯁꯥꯏ ꯏꯦꯟꯇꯤꯞꯇꯣ ꯅꯨꯡꯉꯥꯏ ꯃꯥꯜꯂꯦ ꯏꯟꯁꯦꯟꯇꯤꯞꯇꯨ ꯀꯌꯥ ꯄꯤꯕꯤꯒꯦꯔꯥ ꯈꯥꯟꯗ ꯏꯟꯁꯦꯟꯇꯤꯞ ꯅꯨꯡꯉꯥꯏ ꯍꯥꯏꯌꯦ ꯃꯥꯅ
ꯎ
ꯗꯣꯛ
ꯑꯣ ꯅꯪꯁꯨ ꯑꯗꯨꯗ ꯇꯧꯅꯤꯡꯉꯥꯏꯔꯣ ꯃꯣꯏꯒꯤ ꯊꯕꯛꯁꯦ ꯄꯨꯝꯟꯅ ꯄꯨꯟꯒꯗꯕ꯭ꯔꯣ
ꯄꯨꯟꯗꯤ ꯄꯨꯜꯂꯣꯏ ꯃꯥꯒꯤ ꯊꯕꯛ ꯇꯣꯉꯥꯟ ꯇꯣꯉꯜꯂꯅꯤ ꯈꯪꯗꯔꯦ ꯌꯥꯔꯗꯤ ꯄꯨꯟꯒꯦꯔꯥ ꯀꯃꯥꯏ ꯇꯧꯒꯦꯔꯥ ꯃꯣꯏꯗꯤ ꯁꯤꯅꯔ ꯏꯁꯇꯥꯐ ꯑꯣꯏꯈ꯭ꯔꯅꯤꯅ ꯑꯣꯏꯔꯁꯨ
ꯑꯥ
ꯍꯩꯁ ꯑꯥꯔ ꯅꯠꯇ ꯑꯦꯖꯦꯟꯁꯤ ꯑꯃ ꯂꯩꯌꯦꯕ ꯑꯗꯨꯒꯤ ꯑꯦꯖꯦꯟꯁꯤꯗ ꯀꯣꯜ ꯇꯧꯔꯒ ꯇꯧꯅꯤꯡꯉꯥꯏꯅꯦꯕ ꯊꯕꯛ ꯑꯗꯨꯒꯤ ꯊꯕꯛꯇꯣ ꯁꯤꯕꯤꯔꯅꯤ ꯏꯟꯇꯔꯚꯤꯌꯨꯗꯣ ꯀꯃꯥꯏꯅ ꯇꯧꯒꯦꯔꯥ ꯍꯥꯏꯕꯗꯣ ꯃꯥꯅ ꯂꯣꯏ ꯇꯥꯛꯄꯤꯅꯦꯕ ꯏꯇꯔꯕꯤꯌꯨ ꯂꯕꯨꯒ ꯇ ꯑꯗꯨꯒ ꯑꯩꯈꯣꯏꯅꯗꯨ ꯈꯛꯇ ꯉꯥꯏꯔ ꯋꯥꯔꯤ ꯁꯥꯕꯒꯨꯝꯕ ꯈꯣꯠꯄ
ꯌꯥꯝ ꯐꯥꯏꯌꯦ ꯑꯗꯨꯕꯨ ꯐꯖꯅ ꯇꯨꯝꯗꯕ ꯀꯩꯅꯣ ꯇꯧꯔꯗꯤ ꯋꯥꯒꯅꯤ ꯍꯥꯏꯕ ꯋꯥꯅꯤ
ꯎꯝ
ꯑꯥ ꯇꯨꯝꯅꯤꯡꯈꯔ꯭ꯦ ꯑꯩꯗꯤ ꯇꯨꯝꯕꯁꯨ ꯄꯦꯟꯗꯔ꯭ꯦ ꯍꯧꯖꯤꯛꯀꯥꯟ ꯕꯣꯜ ꯌꯦꯡꯕꯔ꯭ꯣ ꯅꯪꯗꯤ ꯁꯤ
ꯑꯁ ꯀꯗꯥꯏꯗꯒꯤ ꯕꯣꯜꯅꯣ ꯕꯣꯜ ꯌꯦꯡꯕ ꯐꯪꯗꯦ ꯑꯩꯈꯣꯏꯅ ꯌꯦꯡꯕ ꯌꯦꯡꯅꯤꯡꯕ ꯅꯨꯃꯤꯠꯀꯨꯝꯕꯗ ꯃꯨ ꯃꯄꯨꯗꯁꯨ ꯕꯣꯜꯗ ꯆꯣꯞꯄ ꯃꯥꯜꯂꯦ ꯑꯗꯨ ꯅꯨꯃꯤꯠꯂ ꯃꯥꯁꯨ ꯗꯨꯀꯥꯟ ꯀꯨꯏꯅ ꯀꯨꯏꯅ ꯐꯝꯃ ꯀꯣꯏ ꯍꯥꯏꯔꯒ ꯑꯗꯨꯝ ꯆꯠꯈ꯭ꯔꯅꯤ ꯃꯥꯅ ꯄꯨꯡ ꯕꯥꯔꯣ ꯐꯥꯎꯒꯨꯝꯕ ꯐꯥꯃꯨꯀꯥꯎ ꯍꯥꯏꯕꯤꯔꯒ
ꯍꯥ ꯅꯪꯒꯤ ꯄꯨꯡ ꯕꯥꯔꯣꯐꯥꯎ ꯑꯗꯨꯝ ꯐꯝꯕ꯭ꯔꯣ
ꯍꯣꯏ ꯃꯔꯛ ꯃꯔꯛꯇ ꯄꯨꯡ ꯕꯔꯣ ꯐꯥꯎ ꯑꯗꯨꯝ ꯐꯪꯝꯃꯦ ꯍꯧꯖꯤꯛꯀꯥꯟ ꯃꯥ ꯂꯥꯛꯇꯦ ꯑꯗꯨꯒꯤ ꯄꯨꯡ ꯑꯍꯨꯝꯗ ꯊꯣꯛꯑꯒ ꯄꯨꯡ ꯕꯔꯣ ꯐꯥꯎ ꯐꯝꯃꯦ
ꯑꯣ ꯑꯁ ꯂꯣꯏꯔꯦ ꯉꯦ
ꯎꯝ
ꯇꯨꯝꯅꯤꯡꯗꯕꯔ꯭ꯣ ꯅꯪꯗꯤ
ꯑꯦ ꯀꯗꯥꯏꯗꯒꯤ ꯇꯨꯝꯕꯕꯨꯗꯤ ꯇꯨꯝꯅꯤꯡꯗꯦ ꯅꯨꯡꯊꯤꯟꯗꯒꯨꯝꯕ ꯇꯨꯝꯅꯤꯡꯉꯦ ꯅꯨꯡꯗꯥꯡꯗ ꯑꯣꯏꯈ꯭ꯔꯗꯤ ꯇꯨꯝꯅꯤꯡꯗꯦ ꯑꯗꯨꯕꯨ ꯏꯇꯣꯝꯗ ꯐꯝꯕꯗ ꯅꯨꯡꯉꯥꯏꯇꯦꯕ ꯈꯪꯗꯔꯦ
ꯍꯦ ꯋꯥꯗꯕꯥ ꯊꯕꯥꯛ ꯂꯩꯇꯦꯗ ꯗꯨꯝ ꯋꯥꯔꯒ ꯂꯩꯔꯦ ꯑꯩꯈꯣꯏꯁꯨ
ꯎꯝ ꯆꯥꯅꯤꯡꯗꯔ꯭ꯦ ꯁꯥ ꯄꯥꯝꯕꯅꯤꯩꯅ ꯎꯝ
ꯑꯥ ꯄꯩꯁꯥ ꯄꯥꯏꯗꯔ꯭ꯥꯗꯤ ꯀꯃꯥꯏ ꯇꯧꯒꯦꯔꯣ ꯍ ꯏ ꯏ ꯄꯥꯝꯕ ꯐꯉꯗ ꯄꯩꯁꯥ ꯀꯥꯟꯗꯗꯤꯦ
ꯇꯨꯝꯃꯦ ꯑꯩꯈꯣꯏꯁꯨ ꯊꯤꯈ꯭ꯔꯁꯤꯔꯥ ꯈꯪꯗꯦ ꯑꯗꯨꯒꯨꯝꯕ ꯅꯨꯄꯥ
ꯅꯪꯒꯤ ꯅꯨꯄꯥꯗꯤ ꯀꯃꯥꯏꯅ ꯇꯧꯋꯦ ꯍꯥꯏꯕ꯭ꯔꯣ ꯇꯧꯅꯕ꯭ꯔꯣ
ꯈꯪꯗ꯭ꯔꯦ ꯑꯩꯈꯣꯏꯒꯤ ꯅꯨꯄꯥꯗꯤ ꯑꯩꯈꯣꯏꯕꯨ ꯈꯨꯝꯅꯤꯡꯗꯕ ꯃꯥꯜꯂꯦ ꯐꯖꯅ ꯈꯨꯝꯗ꯭ꯔꯦ ꯍ ꯑꯩꯅ ꯀꯣꯜ ꯇꯧꯔꯁꯨ ꯑꯗꯨꯝ ꯃꯥꯅ ꯄꯥꯏꯅꯤꯡꯕ ꯄꯥꯝꯗ ꯄꯥꯏꯒꯅꯤ ꯄꯥꯏꯅꯤꯡꯗ꯭ꯔꯗꯤ ꯑꯗꯨꯝ ꯄꯥꯏꯔꯔꯣꯏ ꯋꯥꯔꯤꯒꯨꯝꯕ ꯐꯔꯦ ꯍꯥꯏꯅ ꯀꯣ ꯀꯩꯅꯣ ꯇꯧꯔꯥꯁꯨ ꯇꯧꯔꯁꯨ ꯑꯗꯨꯝ ꯄꯥꯏꯔꯒ ꯇꯨꯝꯈ꯭ꯔꯣ ꯇꯨꯝꯈ꯭ꯔꯒꯦ ꯍꯥꯏꯕ ꯑꯗꯨꯒꯨꯝꯕ ꯕꯣꯜ ꯌꯦꯡꯈꯤꯒꯦ ꯑꯗꯨꯝ ꯄꯥꯏꯌꯣꯒꯨꯝꯕ ꯕꯣꯜ ꯌꯦꯡꯈꯤꯒꯦ ꯐꯣꯟ ꯊꯝꯃꯣꯒꯨꯝꯕ
ꯎ
ꯒꯌ꯭ꯥꯟ ꯇꯗ꯭ꯔꯦ
ꯈꯪꯗ꯭ꯔ‌ꯦ ꯅꯨꯄꯥꯁꯤꯡ ꯁ‌ꯦꯀ‌ꯦꯜꯍ‌ꯦꯟ ꯌꯥꯗ‌ꯦꯗ
ꯇꯣꯡꯅꯤꯡꯕꯒꯤꯔꯥ ꯍꯥꯏꯔꯁꯨ ꯀꯔꯤꯁꯨ ꯈꯨꯝꯗꯦ ꯑꯗꯨꯒꯨꯝꯕ ꯋꯥ ꯉꯥꯡꯒꯅꯤ ꯍꯥꯏꯔꯗꯤ ꯋꯥ ꯀꯔꯤꯁꯨ ꯈꯨꯝꯃꯣꯏ ꯁꯥꯔꯁꯨ ꯇꯥꯗꯕ ꯁꯥꯔꯅꯤ
ꯑꯗꯣ ꯃꯥ ꯑꯇꯣꯞꯄ ꯅꯨꯄꯤꯗꯨ ꯅꯨꯡꯁꯤꯅꯒꯗꯕ ꯃꯤ ꯂꯩꯔꯨꯔꯅꯦ ꯅꯪ ꯆꯤꯡꯅꯕꯂꯩꯕ꯭ꯔ‌ꯣ
ꯑꯩꯗꯤ ꯑꯗꯨꯒꯒꯨꯝꯕꯗꯨꯗꯤ ꯈꯪꯗꯦ ꯃꯥꯒꯤ ꯐꯣꯟꯒꯨꯝꯕ ꯀꯔꯤꯁꯨ ꯄꯥꯏꯗꯕꯅꯤꯅ ꯋꯦꯇꯤꯡꯒꯨꯝꯕꯒꯨꯝꯕꯗꯤ ꯂꯩꯇꯦ ꯑꯗꯨꯕꯨ
ꯎꯝ ꯑꯗ ꯅꯨꯄꯥꯒꯤ ꯃꯍꯧꯁꯥ ꯑꯣꯏꯌꯛꯃ ꯍꯥꯏꯕꯗ‌ꯣ